ꯇꯥꯕ꯭ꯔꯣ ꯎꯝ ꯇꯔꯕꯣ ꯁꯦꯡꯉꯦ ꯁꯦꯡꯉꯦ
ꯀꯃꯥꯏꯅ ꯄꯥꯜꯂꯤꯒꯦ ꯅꯣꯏꯕꯨꯣ
ꯑ ꯑꯗꯨꯝ ꯐꯥꯂꯤꯦ ꯑꯣ ꯀꯩ ꯀꯩꯟꯁꯥꯡ ꯆꯥꯔꯒꯦ
ꯑꯁ ꯉꯁꯤꯗꯤ ꯉꯥ ꯊꯣꯡꯉꯒ ꯆꯥꯏꯌꯦ
ꯑꯣ ꯍꯥꯎꯥꯎꯅꯤꯟꯁ
ꯑ ꯅꯪꯗꯤ
ꯑꯦ ꯑꯩꯗꯤ ꯏꯟꯁꯥꯡ ꯍꯥꯎꯇꯦ ꯑꯂꯨꯒ ꯌꯦꯟꯗꯦ ꯑ ꯆꯥꯏ
ꯑꯁ ꯌꯦꯟꯗꯦꯝꯗꯣ ꯍꯥꯎꯕꯅꯦꯅꯦ ꯏꯔꯣꯝꯕꯒꯨꯝꯕ ꯆꯥꯎ ꯏꯔꯣꯝꯕꯒꯨꯝꯕ ꯆ ꯍꯥꯎꯕꯅꯦ
ꯀꯪꯕꯒ ꯆꯝꯐꯨꯠ ꯇꯧꯕꯗꯣ ꯑꯗꯨ
ꯑꯥꯎ ꯑꯥꯎ ꯑꯥꯎ ꯑꯗꯨ ꯌꯦꯟꯗꯦꯝꯅꯤꯀꯣ ꯀꯥꯡꯁꯣꯏꯒꯨꯝꯕ ꯍꯟꯖꯥꯡ ꯊꯣꯡꯕꯗꯣ ꯍꯥꯎꯇꯕꯅꯦ ꯏꯔꯣꯝꯕ ꯑꯣꯏꯅ ꯍꯥꯎꯕꯅꯦ ꯌꯦꯟꯗꯦꯝꯗꯤ
ꯉꯁꯥꯏꯗꯣ ꯌꯥꯝ ꯅꯣꯛꯅꯤꯡꯕ ꯋꯥꯅꯤꯍꯦ ꯅꯨꯄꯤ ꯑꯃꯅꯀꯣ ꯑꯩꯉꯣꯟꯗ ꯒ꯭ꯔꯨꯞꯇꯒꯤ ꯅꯝꯕꯔ ꯂꯧꯔꯒ ꯇꯦꯛꯁ ꯊꯥꯔꯛꯄ ꯑꯗꯨꯒ ꯋꯥꯔꯤ ꯁꯥꯟꯅꯁꯦ ꯍꯥꯏꯕ ꯑꯗꯨꯅ ꯑꯩꯅ ꯑꯁ ꯁꯛꯈꯪꯗ꯭ꯔꯗꯤ ꯁꯥꯟꯅꯅꯤꯡꯗꯦ ꯍꯥꯏꯔꯒ ꯃꯤꯡ ꯍꯥꯏꯌꯣ ꯍꯥꯏꯔꯒ ꯃꯥꯗꯣ ꯃꯤꯡ ꯍꯥꯏꯔꯦꯕꯀꯣ ꯍꯥꯏꯕ ꯀꯗ ꯑꯩꯈꯣꯏꯅ ꯈꯪꯅꯕ ꯅꯨꯄꯤ ꯑꯃꯒꯤ ꯃꯤꯡ ꯆꯞ ꯃꯥꯟꯅꯕꯀꯣ ꯑꯩꯅ ꯅꯑꯒ ꯑ ꯀꯩꯅꯣ ꯑꯩꯅ ꯅꯣꯛꯑꯒ ꯇꯧꯕꯤꯕ ꯑꯗꯨꯒ ꯏꯁꯇꯤꯛꯀꯔꯒꯁꯨ ꯅꯣꯛꯑꯒ ꯇꯧꯔꯦꯕ ꯑꯗꯨꯒ ꯎ ꯃꯥꯁꯨ ꯇꯨꯃꯤꯟꯅ ꯂꯩꯈ꯭ꯔꯦꯕ ꯑꯗꯨꯒ ꯀꯣꯜ ꯇꯧꯕ ꯀꯥꯟꯗꯗꯤꯀꯣ ꯑꯇꯣꯞꯄ ꯂꯩꯔꯝꯕ ꯋꯥꯅꯤꯌꯦ ꯃꯥꯁꯨ ꯅꯣꯛꯑꯦ ꯑꯩꯁꯨ ꯑꯩ ꯌꯥꯝ ꯊꯤꯅ ꯅꯣꯛꯑꯦ ꯑꯩ
ꯑꯩꯁꯨꯅ ꯉꯁꯥꯏ ꯅꯠꯇꯦ ꯑꯩꯁꯨ ꯉꯁꯥꯏ ꯌꯥꯝ ꯅꯣꯛꯈ꯭ꯔꯦ
ꯎꯝ
ꯃꯤꯅ ꯇꯥꯕ꯭ꯔꯣ ꯍꯥꯏꯔꯒ ꯃꯥꯏꯔꯦꯟ ꯍꯟꯖꯥꯡ ꯆꯥꯏꯌꯦ ꯈꯛꯇ ꯍꯥꯏꯔꯒ
ꯑꯣ
ꯉꯁꯤꯁꯨ ꯃꯣꯃꯣ ꯑꯃꯨꯛ ꯁꯦꯝꯃꯒ ꯆꯥꯗꯣꯏꯔꯥ ꯍꯥꯏꯔꯒ ꯍꯣꯏ ꯉꯔꯥꯡꯒꯤꯗꯣ ꯑꯩ ꯑꯁꯦꯡꯕꯅꯦ ꯆꯥꯕ ꯗꯣ ꯑꯃꯨꯛ ꯍꯥꯏꯔꯛꯑꯏ ꯑꯩꯗꯤ ꯉꯁꯥꯏ ꯑꯁ ꯐꯖꯅ ꯅꯣꯛꯈ꯭ꯔꯕꯅꯦ
ꯎꯝ ꯍꯪ ꯆꯥꯛ ꯆꯥꯔꯦ ꯉꯁꯥꯏꯗꯒꯤ ꯆꯥꯔꯦ
ꯑꯩꯗꯤ ꯍꯧꯖꯤꯛ ꯈꯛꯇ ꯆꯛꯆꯥꯇꯣꯛꯔꯒ ꯑꯃꯨꯛ ꯂꯥꯛꯄꯅꯦ
ꯀꯥꯏ ꯆꯠꯄ꯭ꯔꯣ ꯉꯁꯤ
ꯎꯝ ꯆꯥꯛ ꯆꯥꯠꯇꯧꯔꯒ ꯑꯃꯨꯛ ꯐꯝꯃꯒ ꯂꯩꯕꯅꯦꯕ ꯆꯠꯇꯦ ꯆꯠꯇꯦ ꯌꯨꯝꯗ ꯑꯗꯨꯝ ꯂꯩꯌꯦ ꯍꯣꯏ ꯁꯥꯏ ꯑꯗꯨꯕꯨ ꯉꯁꯥꯏ ꯎꯝ ꯆꯖꯤꯡ ꯋꯥꯏꯔꯝꯗ ꯅꯨꯡꯁꯥ ꯐꯖꯅ ꯊꯣꯛꯇꯕꯅꯤꯅ ꯈꯔꯕꯨꯗꯤ ꯏꯪꯉꯦ ꯑꯩꯒꯤꯗꯤ
ꯑꯣ ꯁꯣꯝꯅꯗꯤ ꯌꯥꯝ ꯁꯥꯏ ꯅꯨꯡ ꯆꯨꯒꯦ ꯈꯜꯂꯒ ꯑꯁ ꯆꯨꯗꯦ
ꯌꯥꯝꯅ ꯀꯩꯅꯣ ꯅꯨꯡꯁꯤꯠ ꯇꯣ ꯌꯥꯝꯅ ꯐ꯭ꯔꯦꯁ ꯑꯣꯏꯅ ꯐꯪꯗꯦ ꯑꯃꯨꯛ
ꯑꯣ ꯑꯁ ꯑꯩ ꯍꯟꯗꯛ ꯃꯔꯥ ꯌꯥꯝ ꯅꯨꯡꯉꯥꯏꯇꯦ
ꯑꯁ ꯀꯔꯤꯒꯤꯔꯣ
ꯑꯈꯣꯏ ꯏꯟ ꯆꯣꯡꯆꯥꯛ ꯄꯥꯝꯕꯤꯗꯨ ꯁꯤꯕ ꯍꯧꯔꯦꯕ
ꯑꯣ
ꯑꯗꯣ ꯑꯁ ꯑꯩ ꯌꯥꯝ ꯅꯨꯡꯉꯥꯏꯇꯕꯅ ꯑꯗꯨꯅꯦ ꯀꯨꯝꯁꯤꯗꯤ ꯐꯖꯅ ꯌꯣꯟꯒꯦꯅ ꯈꯟꯕꯅꯦ ꯆꯩꯔꯥꯎꯕ ꯃꯇꯝꯗꯀꯣ
ꯎꯝ
ꯆꯞ ꯆꯥꯔꯦꯕ ꯃꯥꯗꯤ ꯐꯖꯅ ꯈꯟꯕꯤꯔꯒ ꯁꯤꯕ ꯍꯧꯔꯦ
ꯑꯗꯣ ꯀꯩꯅꯣ ꯐꯅꯦꯛꯀꯨꯝꯕ
ꯐꯅꯦꯛ ꯁꯦꯠꯂꯦ ꯁꯦꯠꯂꯁꯨ ꯎꯄꯥꯏ ꯂꯩꯇꯦ
ꯑꯗꯨꯃꯥꯏꯅ ꯇꯧꯋꯣ ꯅꯪ ꯅꯪꯔꯥ ꯊꯥꯡꯒꯨꯝꯕ ꯄꯥꯏꯔꯒꯀꯣ
ꯎꯝ
ꯅꯃꯥꯗꯔꯥ ꯇꯧꯍꯜꯂꯣ ꯑꯗꯨꯒ ꯌꯣꯟꯆꯥꯛ ꯄꯥꯝꯕꯤꯗꯨꯗ ꯑꯗꯨꯃꯥꯏꯅ ꯍꯥꯏꯌꯣ ꯅꯪ ꯎꯝ ꯄꯥꯟꯒꯦꯔꯥ ꯄꯥꯜꯂꯣꯏꯔ ꯅꯪ ꯍꯥꯜꯂꯒꯦ ꯍꯥꯏꯔꯣ ꯑꯗꯨꯒ ꯃꯤ ꯑꯃꯅ ꯂꯦꯞꯍꯜꯂꯒ ꯇꯧꯔꯨꯅꯨ ꯇꯧꯔꯨꯅꯨ
ꯀꯨꯝꯁꯤꯗꯒꯤꯗꯤ ꯄꯥꯟꯕ ꯍꯧꯔꯅꯤ ꯇꯣꯛꯑꯣ ꯇꯣꯛꯑꯣ ꯍꯥꯏꯅ ꯅꯪ ꯅꯃꯥꯒꯤ ꯅꯃꯥꯗꯒꯤ ꯈꯨꯠꯇꯣ ꯅꯃꯥꯒꯤ ꯈꯨꯠꯇ ꯊꯥꯡꯗꯣ ꯂꯧꯑꯣ ꯑꯗꯨ ꯑꯗꯨꯒ ꯑꯃꯨꯛ ꯌꯦꯡꯉꯣ
ꯌꯥꯗꯦꯕ ꯑꯣꯏꯒꯗꯧꯕ ꯃꯥꯟꯗ꯭ꯔꯦꯕ ꯃꯁꯥꯗꯣ ꯀꯔꯤꯅꯣ ꯍꯪꯒꯥꯝ ꯃꯄꯥꯟ ꯈꯔ ꯈꯔ ꯑꯣꯏꯔꯛꯑꯦꯕ ꯃꯥꯒꯤ ꯃꯅꯥꯗꯣ
ꯊꯥꯖꯕ ꯈꯔ ꯋꯥꯠꯂꯦꯗ
ꯑꯗꯣ ꯌꯥꯔꯥꯔꯣꯏ ꯑꯩꯈꯣꯏ ꯃꯊꯛꯀꯤꯁꯨ ꯃꯊꯛꯀꯤ ꯌꯨꯝ ꯌꯣꯟꯆꯥꯛ ꯌꯥꯝ ꯄꯥꯟꯕ ꯌꯨꯝꯗꯣ
ꯑꯥ
ꯑꯗꯨ ꯌꯨꯝꯁꯨ ꯑꯃ ꯁꯤꯕ ꯍꯧꯋꯦ ꯑꯅꯤ ꯁꯤꯈ꯭ꯔꯦꯒꯨꯝꯁꯤ
ꯑꯁ ꯌꯦꯟꯆꯥꯛꯀꯤ ꯄꯥꯝꯕꯤꯗꯤꯀꯣ
ꯎꯝ
ꯆꯥꯅꯤꯡꯉꯗꯤ ꯑꯩꯈꯣꯏꯅ ꯆꯍꯤ ꯈꯨꯗꯤꯡꯒꯤ ꯊꯥꯔ ꯀꯣ ꯃꯥꯗꯤ ꯍꯣꯏ ꯆꯍꯤ ꯈꯨꯗꯤꯡꯒꯤ ꯑꯃꯨꯛ ꯊꯥ ꯃꯥꯗꯤ ꯀꯨꯏꯅ ꯍꯤꯡꯒꯦꯕ ꯃꯥꯗꯤ ꯑꯗꯨꯒꯤ ꯆꯍꯤ ꯑꯃ ꯊꯣꯛꯑꯒ ꯑꯃꯃꯨꯛ ꯁꯤꯈꯤꯅꯤ ꯑꯃ ꯑꯃꯨꯛ ꯊꯥꯒꯅꯤ
ꯑꯗꯨꯅꯦ ꯆꯍꯤ ꯈꯨꯗꯤꯡꯒꯤ ꯊꯥꯏꯌꯦꯕ ꯑꯗꯨ ꯑꯣꯏꯔꯁꯨ ꯀꯨꯝꯁꯤ ꯑꯩꯈꯣꯏ ꯑꯁꯤ ꯁꯨꯃꯥꯡꯗ ꯂꯩꯕ ꯁꯤꯔꯗꯤ ꯆꯥꯃ ꯐꯪꯉꯔꯣꯏ
ꯎꯝ ꯃꯁꯤꯒꯤ ꯌꯦꯟꯖꯥꯛ ꯄꯥꯝꯕꯤꯗꯤ ꯌꯥꯝ ꯊꯨꯅ ꯊꯨꯅ ꯁꯤꯒꯜꯂꯦꯕ ꯑꯣ ꯑꯗꯨꯝ ꯎꯝ ꯊꯨꯅꯁꯨ ꯑꯩꯈꯣꯏꯗꯤ ꯑꯩꯈꯣꯏꯁꯨꯅꯦ ꯆꯍꯤ ꯈꯨꯗꯤꯡꯒꯤ ꯄꯥꯝꯕꯤꯀꯣ
ꯑꯥ
ꯑꯅꯤ ꯑꯍꯨꯝ ꯃꯔꯤ ꯃꯔꯨꯗꯣ ꯇꯔꯥꯃꯨꯛ ꯑꯗꯨꯝ ꯊꯥꯒꯅꯤ ꯍꯧꯕꯕꯨꯗꯤ ꯍꯧꯒꯅꯤ ꯑꯗꯨꯕꯨ ꯄꯥꯟꯗꯕꯤꯗ ꯃꯄꯨꯡ ꯈꯔ ꯐꯥꯔꯛꯄ ꯀꯥꯟꯗꯀꯣ ꯃꯊꯟꯇ ꯑꯗꯨꯝ ꯁꯤꯈ꯭ꯔꯅꯤ
ꯑꯗꯨꯅꯦ ꯄꯥꯝꯕꯤꯁꯦ ꯌꯣꯟꯆꯥꯛ ꯄꯥꯝꯕꯤꯁꯦ ꯁꯤꯒꯜꯂꯦꯕ ꯃꯥꯒꯤ ꯆꯍꯤꯁꯦ ꯌꯥꯝ ꯇꯦꯜꯂꯦꯗ ꯆꯥꯅꯤꯡꯃꯟꯕꯒꯤꯔꯗꯤ ꯈꯪꯗꯦ
ꯑꯩꯈꯣꯏꯁꯨ ꯈꯪꯗꯦ ꯆꯅꯤꯡ ꯃꯟꯗꯨꯅ ꯈꯪꯗꯦ ꯌꯦꯟꯆꯥꯛꯁꯨ ꯄꯥꯗꯦ ꯑꯗꯨꯒ ꯍꯩ ꯔꯥꯒꯨꯝꯕꯁꯨ ꯊꯥꯔꯁꯨ ꯄꯥꯟꯗꯦ ꯑꯩꯈꯣꯏꯗꯗꯤ ꯑꯩꯈꯣꯏꯅ ꯍꯥꯏꯔꯅꯦ ꯑ ꯆꯥꯅꯤꯡꯃꯟꯕꯒꯤꯅꯦ ꯑꯩꯈꯣꯏꯗꯤ ꯍꯥꯏꯕꯅꯦ ꯌꯥꯝ ꯅꯅꯦ ꯑꯩꯈꯣꯏꯁꯨꯦ ꯏ ꯌꯦꯉꯣ ꯀꯨꯏꯅ ꯆꯍꯤ ꯑꯁꯨꯛ ꯁꯥꯡꯅ ꯂꯩꯔꯛꯄꯁꯦ ꯑꯩꯈꯣꯏꯗ ꯀꯔꯤ ꯄꯥꯝꯕꯤ ꯍꯩ ꯆꯥꯕ ꯌꯥꯕ ꯎꯈ꯭ꯔꯕ꯭ꯔꯅꯦ
ꯈꯪꯗꯦꯅꯦ ꯅꯪ ꯉꯥ ꯆꯥꯏ ꯍꯥꯏꯕ
ꯎꯝ
ꯀꯔꯤ ꯉꯥꯔꯣ
ꯑꯁ ꯀꯩꯅꯣꯗꯣ ꯄꯨꯛꯂꯥꯎꯕꯤ ꯍꯥꯏꯕ꯭ꯔꯥ ꯈꯪꯗꯦ ꯑꯩꯗꯤ
ꯀꯦꯖꯤꯗ ꯀꯌꯥ ꯄꯤꯕ꯭ꯔꯗꯣ
ꯀꯖꯤꯗ ꯆꯅꯤ ꯌꯥꯡꯈꯩ ꯍꯥꯏꯕꯒꯨꯝ ꯇꯧꯋꯦ
ꯎꯃꯔꯣꯝ ꯂꯩꯔꯕ
ꯑꯥꯎ ꯃꯔꯨꯝꯗꯤ ꯌꯥꯝ ꯆꯥ ꯆꯥꯅ ꯂꯩꯌꯦꯦ
ꯑꯗꯨꯅꯦ ꯃꯔꯨꯝ ꯂꯩꯕꯗꯨꯗꯤ ꯍꯥꯎꯕꯅꯦꯕ
ꯑꯁ ꯉꯥꯗꯀꯣ ꯃꯔꯨꯝ ꯂꯩꯕꯗꯣ ꯉꯥ ꯁꯦꯝꯕꯗ ꯊꯣꯛꯇꯕꯅꯦ ꯃꯀꯛ ꯃꯀꯛ ꯀꯥꯛꯛꯄ
ꯑꯥ ꯑꯥ ꯁꯨꯃꯥꯏ ꯍꯥꯏꯌꯦꯀꯣ ꯍꯥꯏꯕꯗꯤ ꯃꯥꯒꯤ ꯄꯨꯛꯇꯣ ꯎꯝ ꯃꯥꯒꯤ ꯄꯨꯛꯀꯤ ꯀꯩꯅꯣꯗꯣ ꯀꯔꯤ ꯍꯥꯏꯁꯤꯔꯥ ꯌꯥꯝꯅ ꯄꯥꯈ꯭ꯔꯦꯕ ꯃꯁ
ꯎꯝ ꯄꯥꯍꯟꯕꯒꯤ ꯁꯥꯗꯣ ꯀꯩꯅꯣꯗꯣ ꯀꯛꯄ ꯀꯥꯟꯗ ꯊꯣꯛꯂꯛꯇ꯭ꯔꯦꯕ
ꯠꯇ꯭ꯔꯦ
ꯍꯥꯏꯗꯤ ꯎꯝ ꯌꯥꯝꯃꯦꯅꯀꯣ ꯇꯪꯈꯥꯏ-ꯇꯪꯈꯥꯏ꯫ ꯍꯤꯟꯖꯥꯡꯅ ꯇꯪꯈꯥꯏ ꯇꯪꯈꯥꯏꯅ ꯀꯪꯍꯧ ꯇꯧꯋꯦ꯫
ꯑꯗꯨꯅꯦ꯫ ꯑꯗꯨꯒ ꯃꯥꯒꯤ ꯀꯩꯅꯣ ꯃꯔꯤꯟꯒ ꯃꯔꯨꯝꯒ ꯃꯤꯛꯁ ꯇꯧꯔꯒ ꯉꯧꯕꯗꯨꯁꯨ ꯍꯥꯎ ꯕꯅꯦ
ꯇꯧꯔꯒ ꯉꯧꯕꯅꯦ꯫
ꯎꯝ
ꯑꯗ ꯑꯁ ꯉꯔꯥꯡꯗꯤ ꯍꯤꯟꯖꯥꯡ ꯑꯍꯥꯎ ꯕꯒꯤ ꯋꯥꯔꯤ ꯂꯤꯔꯒ ꯑꯁ ꯆꯥꯅꯤꯡꯈ꯭ꯔꯦ ꯑꯗꯩ ꯉꯁꯤꯗꯤ ꯍꯦꯛ ꯇꯂꯥꯎ ꯈꯔꯃꯅꯦ꯫
ꯍꯌꯦꯡꯁꯦ ꯊꯥꯡꯖꯥꯀꯣ ꯈꯪꯗꯦ ꯑꯩꯈꯣꯏꯁꯨ ꯆꯥꯁꯤꯔꯥꯅ ꯈꯟꯕꯅꯤ꯫ ꯋꯥꯔꯤ ꯁꯥꯔꯒ ꯏꯟꯁꯥꯡ ꯑꯍꯥꯎ ꯑꯍꯥꯎꯕꯒꯤ ꯋꯥꯔꯤ ꯉꯥꯛꯇ ꯁꯥꯔꯒꯀꯣ꯫ ꯆꯥꯅꯤꯡꯉꯛꯄ ꯋꯥꯅꯤꯗ꯫
ꯍꯣꯏ ꯑꯗꯨꯅꯦ ꯉꯥꯅꯨ ꯑꯁ ꯁꯒꯦꯝꯕꯣꯝꯕꯒꯨꯝꯕ ꯑꯗꯩꯗꯤ ꯌꯦꯟ ꯀꯥꯡꯁꯣꯏꯒꯨꯝꯕꯀꯣ ꯑꯁ꯫
ꯑꯩꯗꯤ ꯌꯦꯟꯒꯤ ꯀꯥꯂꯦꯖꯥꯒ ꯃꯈꯜꯒ ꯃ ꯈꯣꯡꯒꯥ ꯑꯗꯨꯒꯗꯣ ꯝ ꯃꯤꯛꯁ ꯇꯧꯔꯒ ꯊꯣꯡꯕꯗꯨ ꯆꯥꯅꯤꯡꯉꯦ꯫
ꯑꯈꯣꯏꯗꯤ ꯏꯆꯦ ꯏꯕꯥꯅꯤꯗꯤꯀꯣ ꯑꯁꯤꯗ ꯂꯩꯕꯗꯣ ꯀꯩꯅꯣꯗꯣ ꯄꯥꯛ ꯂꯧꯗ꯭ꯔꯦ꯫ ꯑ ꯁꯥꯗꯣ ꯀꯩꯅꯣꯗꯣ ꯀꯦꯖꯤꯒꯤ ꯑꯣꯏꯅ ꯃꯇꯣꯟ ꯀꯩꯀꯥ ꯑꯗꯨꯒꯨꯝꯕꯗꯣ ꯂꯧ ꯏꯕꯥꯅꯤꯗꯤꯀꯣ ꯃꯈꯣꯡ ꯃꯈꯣꯡꯒ ꯀꯜꯂꯦꯖꯥꯑꯒ ꯃꯀꯟꯒ ꯃꯔꯤꯟꯒ
ꯑꯗꯨ ꯄꯤꯁ ꯄꯤꯁꯇ ꯌꯣꯟꯕ ꯅꯠꯇ꯭ꯔꯣ ꯑꯗꯨꯗꯤ ꯑꯃꯃꯝꯗꯥ꯫
ꯍꯣꯏ ꯑꯃꯃꯝ ꯌꯣꯜꯂꯦ ꯑꯗꯨꯕꯨ ꯑꯩꯈꯣꯏꯗꯤꯀꯣ
ꯑꯥ
ꯁꯥ ꯀꯛꯄ ꯃꯐꯝꯗ ꯆꯠꯂꯒ ꯑꯗꯨ ꯂꯩꯕ꯭ꯔꯥ ꯍꯪꯉꯅꯤ ꯍꯣꯏ ꯂꯩꯌꯦ ꯍꯥꯏꯔꯗꯤ ꯑꯗꯨ ꯑꯣꯏꯅ ꯂꯧꯒꯦ꯫ ꯑꯗꯨ ꯂꯧꯔꯒ ꯂꯥꯛꯑꯅꯤ꯫ ꯑꯗ ꯂꯩꯇ꯭ꯔꯦ ꯍꯥꯏꯔꯗꯤ ꯄꯋꯥꯒꯨꯝꯕꯀꯣ ꯂꯧꯔꯅꯤ꯫ ꯑꯗꯨ ꯂꯩꯌꯦ ꯍꯥꯏꯔꯗꯤ ꯃꯔꯤꯟꯒꯨꯝꯕ ꯃꯈꯣꯡꯒꯨꯝꯕ ꯈꯛꯇ ꯑꯃꯨꯛ ꯂꯧꯔꯒ ꯍꯜꯂꯛ
ꯃꯔꯤꯟꯗꯨꯁꯨ ꯍꯥꯎꯕꯅꯦ ꯍꯦ꯫
ꯑꯁꯤꯗ ꯂꯩꯕꯗꯒꯤ ꯃꯈꯣꯡ ꯈꯛꯇ ꯆꯥꯔꯛꯑꯦ ꯍꯟꯗꯛ꯫
ꯃꯔꯤꯟꯗꯨꯁꯨ ꯐꯖꯅ ꯉꯧꯕꯤꯔꯗꯤ ꯍꯥꯎꯕꯅꯦꯕ꯫
ꯆꯥꯃꯟꯕꯒꯤꯔꯥ ꯃꯍꯥꯎꯒ ꯑꯝꯇ ꯊꯣꯛꯇ꯭ꯔꯦ ꯑꯃꯨꯛ ꯃꯈꯣꯡ ꯈꯛ
ꯑꯣ ꯃꯊꯪꯗꯗꯤ ꯄꯩꯁꯥ ꯐꯪꯔꯗꯤ ꯑꯣꯛꯁꯥ ꯑꯃꯨꯛ ꯆꯥꯔꯁꯦ꯫ ꯑꯣꯛꯁꯥ ꯅꯠꯇꯕ ꯉꯥꯅꯨꯒꯨꯝꯕ ꯆꯥꯎꯅꯦ꯫
ꯑꯁ ꯑꯗꯣ ꯃꯣꯏ ꯈꯪꯗꯦꯅꯦ꯫
ꯑꯩꯗꯤ ꯑꯣꯛꯁꯥ ꯆꯥꯅꯤꯡꯗ꯭ꯔꯦ ꯇꯥꯕ꯭ꯔꯣ꯫
ꯍꯧꯖꯤꯛ ꯃꯇꯝꯁꯦ ꯑꯣꯛꯁꯤ ꯀꯩꯅꯣ ꯂꯩꯅꯥ ꯂꯩꯑꯦ ꯍꯥꯏꯗ꯫
ꯑꯩ ꯑꯣꯛ ꯑꯁ ꯆꯥꯅꯤꯡꯗꯦꯅ ꯍꯥꯏꯕꯗꯤ ꯑꯩꯈꯣꯏꯗꯤ ꯍꯟꯗꯛ ꯑꯃꯨꯛ ꯇꯣꯏꯅ ꯈꯔ ꯀꯛꯄꯅꯤꯅꯀꯣ꯫ ꯇꯣꯏꯅ ꯀꯛꯄꯅꯤꯅ ꯑꯗꯨꯝ ꯇꯣꯏꯅ ꯆꯥꯕ ꯐꯪꯉꯦꯕ ꯎꯝ ꯑꯗꯨꯒꯤ ꯁꯔꯨꯛꯄꯨꯗꯤ ꯑꯩꯗꯤ ꯉꯥ ꯑꯍꯥꯎꯕꯒꯨꯝꯕ ꯅꯠꯇ꯭ꯔꯒ ꯂꯥꯏꯌꯔꯒꯨꯝꯕ
ꯂꯩꯌꯔꯁꯨ ꯍꯥꯎꯕꯅꯤ꯫
ꯉꯥꯅꯨꯁꯨ ꯆꯥꯅꯤꯡꯉꯦ ꯆꯥꯕꯕꯨꯗꯤ꯫ ꯑꯗꯨ ꯉꯅꯤ ꯉꯅꯤ ꯉꯥꯅꯨꯗꯤꯀꫭ
ꯀꯥꯏꯗꯦ-ꯀꯥꯏꯗꯦ ꯀꯩꯁꯨ ꯀꯥꯏꯗꯦ꯫
ꯑꯦ ꯅꯣꯛꯅꯤꯡꯉꯦ ꯉꯁꯤꯁꯦ ꯎꯝ꯫
ꯑꯩꯗꯤ ꯍꯧꯗꯣꯡꯁꯨ ꯆꯥꯅꯤꯡꯉꯦ ꯍꯧꯗꯣꯡ ꯌꯥꯝ ꯍꯥꯎꯋꯦꯕ ꯐꯖꯅꯤꯡꯅꯍꯔꯗꯤ ꯑ ꯑꯗꯨꯅꯦ
ꯑꯗꯨꯗꯤ ꯃꯅꯝ ꯈꯔ ꯅꯨꯡꯁꯤꯕ ꯀꯅꯥꯅꯣ ꯀꯔꯤꯅꯣꯧ
ꯄꯥꯝꯕꯤꯒꯤ ꯃꯔꯥꯗꯣ
ꯑꯣ ꯉꯧꯔꯣ ꯉꯧꯕꯗꯣ ꯑꯗꯨ ꯐꯖꯅ ꯇꯧꯔꯒ ꯑꯗꯨꯒ ꯃꯣꯔꯣꯛ ꯈꯔ ꯁꯥꯥꯇꯛ ꯇꯧꯔꯒ ꯀꯣ ꯑꯁ
ꯅꯍꯥꯟꯅꯉꯥꯏ ꯀ꯭ꯔꯁꯔꯗ ꯀꯣ ꯈꯪꯍꯦꯟꯗꯅ ꯂꯧꯕꯨꯛꯇ ꯑꯗꯨꯗ ꯂꯩꯕ ꯃꯤꯁꯤꯡꯅ ꯌꯦꯟ ꯃꯆꯥ ꯑꯅꯤ ꯄꯨꯔꯛ ꯑꯣ ꯃꯄꯤꯒ ꯂꯥꯛꯕꯒ ꯍꯥꯏꯌꯦ ꯑꯗꯨꯒ ꯍꯧꯗꯣꯡ ꯑꯆꯧꯕ ꯑꯃ ꯂꯩꯑꯦ ꯃꯄꯤ ꯑꯗꯨ ꯂꯧꯑꯣꯣꯅ ꯍꯥꯏ ꯍꯥꯏꯌꯦꯦ
ꯑꯣ ꯑꯗꯨꯗꯣ ꯌꯦꯟ ꯂꯩꯔꯗꯤ ꯂꯧꯕ ꯌꯥꯗ꯭ꯔꯣ
ꯑꯗꯨ ꯑꯣꯏꯔꯁꯨ ꯄꯥꯝꯃꯨꯣꯏꯗ
ꯎꯝ
ꯑ
ꯑꯃꯨꯛ ꯈꯜꯂꯅꯦ ꯑꯗꯨꯃꯥꯏꯅ ꯉꯥꯅꯨ ꯑꯗꯨꯒꯨꯝꯕ ꯑꯃꯨꯛ ꯄꯤꯅꯤꯡꯉꯥꯏ ꯍꯥꯏꯔꯒꯦꯀꯣ
ꯑꯪ ꯑꯃꯈꯛꯇꯗꯤ ꯌꯥꯕꯀꯣ ꯑꯅꯤ ꯄꯤꯌꯣ ꯍꯥꯏꯔꯗꯤ ꯀꯗꯥꯏꯗꯒꯤ
ꯎꯝ ꯑꯁ ꯃꯆꯥ ꯅꯤꯕ꯭ꯔꯥ ꯆꯥꯎꯕ ꯅꯤꯕ꯭ꯔꯥ
ꯃꯆꯥ ꯈꯪꯗꯦ ꯃꯆꯥꯁꯨ ꯅꯠꯇꯕ ꯑꯗꯨꯝ ꯂꯩꯗꯅ ꯌꯣꯛꯅꯤꯡꯉꯥꯏ ꯃꯇꯝꯗꯣ
ꯑꯃ ꯅꯤꯔꯗꯤ ꯌꯥꯔꯦ ꯃꯣꯏꯁꯨ ꯀꯔꯤꯒꯔꯥ ꯑꯅꯤ ꯅꯤꯔꯤꯗꯣ
ꯈꯪꯗꯦ ꯃꯆꯥ ꯄꯣꯛꯍꯟꯅꯤꯡꯉꯥꯏ ꯍꯥꯏꯕꯒꯨꯝ ꯇꯧꯋꯦ ꯑꯗꯣ
ꯑꯗꯨ ꯑꯣꯏꯔꯁꯨ ꯑꯁ ꯑꯩꯈꯣꯏꯗꯤ ꯑꯩꯈꯣꯏꯒꯤꯗ ꯍꯥꯏꯔꯗꯤꯀꯣ ꯑꯩꯈꯣꯏꯗꯤ ꯌꯦꯟ ꯂꯣꯀꯦꯜꯒꯤꯁꯤ ꯂꯣꯏꯕ ꯌꯥꯔꯦ ꯀꯔꯤꯒꯤꯔꯥ ꯈꯪꯗꯦ ꯑꯗꯨꯝ ꯅꯨꯡꯁꯤꯈꯤ ꯑꯃꯐꯥꯎ ꯂꯩꯗꯦ ꯑꯩꯈꯣꯏ ꯌꯦꯟ ꯂꯣꯏꯕ ꯌꯥꯗꯦ ꯑꯗꯣ ꯂꯩꯔꯁꯨꯀꯣ ꯑꯃꯨꯛ ꯃꯥꯡꯈꯤꯅꯤ ꯃꯐꯝ ꯃꯔꯥꯡꯛꯇ
ꯑꯩꯈꯣꯏꯁꯨꯅꯦ ꯍꯟꯗꯛ ꯂꯥꯏꯅꯥ ꯂꯥꯛꯄꯗ ꯂꯣꯏ ꯁꯤꯈ꯭ꯔꯕꯅꯦ ꯑꯗꯨꯕꯨ ꯂꯥꯏꯅꯥ ꯂꯥꯛꯄ ꯃꯇꯝꯗꯀꯣ ꯑꯃꯅ ꯃꯔꯨꯝꯗꯣ ꯇꯧꯔꯒ ꯂꯩꯕꯥꯛ ꯑꯃꯅ ꯀꯛꯑꯒ ꯊꯝꯕ ꯑꯗꯨꯒꯤ ꯍꯤꯡ ꯍꯥꯎꯕꯅꯦ ꯅꯠꯇ꯭ꯔꯗꯤ ꯂꯣꯏ ꯁꯤꯒꯗꯕꯅꯦ
ꯂꯣꯀꯦꯜꯒꯤ ꯌꯦꯟꯗꯤ ꯑꯁ ꯂꯣꯏꯕ ꯌꯥꯗ꯭ꯔꯦ ꯑꯩꯈꯣꯏꯗꯤ ꯑꯗꯨꯝ ꯃꯥꯡꯈꯤꯌꯦ ꯇꯣꯏꯅ ꯑꯗꯨꯒ ꯑꯗꯨꯒꯤ ꯌꯦꯟ ꯂꯣꯀꯦꯜꯒꯤ ꯆꯥꯕ ꯐꯪꯗꯦ ꯑꯩꯈꯣꯏ ꯏꯆꯦꯒꯤ ꯏꯆꯦ ꯑꯩꯈꯣꯏꯒꯤ ꯈꯛꯇ ꯆꯥꯔꯦꯕ ꯑꯗꯨꯕꯨ ꯉꯥꯅꯨꯗꯤ ꯑꯃꯨꯛ ꯌꯥꯏꯌꯦ ꯑꯩꯈꯣꯏꯒꯤ ꯑꯃꯨꯛ ꯂꯩꯌꯦ
ꯎꯝ ꯉꯥꯅꯨꯗꯤ ꯂꯣꯏ ꯎꯝ ꯌꯥ ꯉꯥꯅꯨꯒ ꯑꯣꯛꯀꯁ ꯅꯣꯏ ꯗꯥꯎ ꯂꯩ
ꯉꯥꯅꯨ ꯍꯥꯏꯕꯗꯤ ꯑꯣꯛ ꯂꯩꯕꯅꯤꯅꯀꯣ ꯃꯣꯏꯗꯤ ꯈꯔ ꯃꯣꯠꯄꯅꯤꯅ ꯑ ꯉꯥꯅꯨꯗꯤ ꯌꯥꯏ ꯑꯗꯨ ꯅꯍꯥꯟ ꯑꯩꯅ ꯌꯨꯝ ꯂꯥꯛꯄꯗ ꯉꯥꯅꯨꯒꯤ ꯎꯝ ꯃꯔꯣꯗꯣ ꯆꯥꯅꯤꯡꯉꯦ ꯑꯃ ꯈꯨꯔꯨꯝꯕꯤꯌꯣ ꯍꯥꯏꯔꯒ
ꯍꯒꯅꯦ ꯉꯔꯝ ꯉꯔ